ꯇꯥꯕ꯭ꯔ ꫭ
ꯇꯥꯏ ꯇꯥꯏ ꯀꯩꯗꯧꯔꯤꯅꯣ
ꯀꯩꯁꯨ ꯇꯧꯗꯔꯤ
ꯀꯩ ꯏꯟꯖꯥꯡ ꯆꯥꯔꯒꯦ
ꯑꯂꯨ
ꯍ ꯀꯩꯅꯣ ꯅꯣꯛꯀꯅꯨꯍꯦ ꯍ ꯅꯨꯡꯉꯥꯏꯔꯤ ꯀꯣ
ꯑ ꯅꯪꯗꯤ ꯀ꯭ꯔꯤ ꯇꯧꯕ꯭ꯔꯥ
ꯑꯩꯁꯨ ꯍꯤꯞꯄꯒ ꯂꯩꯌꯦ ꯀꯔꯤꯁꯨ ꯇꯧꯗꯦ꯫ ꯑꯁ꯫ ꯂꫭ ꯂꯣꯀꯦꯜꯒꯤ ꯀꯩꯅꯣ ꯈꯣꯡꯉꯒ ꯂꯩꯔꯦ ꯑꯗꫭ꯫ ꯐꯔꯒ ꯆꯥꯔꫭ꯫ ꯅꯦ ꯍꫭꯔꯦꯟꯒꯤ꯫
ꯗꯤꯑꯦꯝ꯫ ꯀꯣꯂꯦꯖꯗꫭ
ꯍꫭ꯫
ꯐꯕ꯭ꯔꯥ꯫
ꯍꯣꯏ ꯑꯗꯨꯝ ꯑꯗꯨꯝ ꯐꯕ ꯃꯥꯜꯂꯦꯗ ꯅꯪ ꯑꯗꯨꯗ ꯀꯣꯂꯦꯖꯠꯅꯤꯡ ꯆꯠꯅꯤꯡꯕ꯭ꯔꯥ꯫
ꯎꯝ ꯗꯤ ꯑꯦꯝꯗꯗꯤ ꯆꯠꯂꯔꯣꯏ ꯑꯦꯝ ꯌꯨꯗ ꯌꯦꯡꯗꯅꯤ꯫
ꯑꯣ꯫ ꯑꯦ ꯌꯨꯗ ꯌꯦꯡꯉꯣ ꯍꯣꯏ ꯑꯦꯟꯇ꯭ꯔꯥꯟꯁ ꯑꯃꯨꯛ ꯇꯧꯗꯧ ꯃꯥꯜꯂꯦꯀꯣ꯫ ꯎꯝ꯫ ꯀꯅꯥ ꯅꯪ꯫ ꯅꯪꯒꯤ ꯃꯔꯨꯞ ꯂꯩꯕ꯭ꯔꯥ ꯑꯦꯝ ꯌꯨꯗ ꯆꯠꯅꯤꯡꯉꯥꯏ꯫
ꯂꯥꯛꯇꯦ ꯀꯅꯥꯁꯨ ꯂꯩꯥꯏꯇꯦ ꯎꯝ꯫
ꯑꯗꯨꯗꯤ ꯅꯊꯟꯇꯅꯦ꯫ ꯑꯦꯝ ꯌꯨꯗ ꯂꯩꯔꯅꯤ ꯀꯩ ꯁꯕꯖꯦꯛ ꯂꯧꯗꯣꯏꯅꯣ ꯀꯩ ꯁꯕ꯫
ꯁꯕꯖꯦꯛ꯫
ꯑꯥꯎ꯫
ꯄꫭꯜꯁꯥꯏꯟꯁ ꯑ ꯖꫭꯒ꯭ꯔꯐꯤ꯫
ꯀ꯭ꯂꯥꯁ ꯀ꯭ꯂꯥꯁ ꯇꯨꯋꯦ ꯀ꯭ꯂꯥꯁ ꯏꯂꯚꯦꯟ ꯇꯨꯋꯦꯜꯐꯗꯤ ꯀꯥꯏꯗ ꯇꯝꯕ꯭ꯔꯥ ꯅꯪ꯫
ꯁꯦꯅꯥꯞꯇꯤꯗ ꯇꯝꯃꯦ ꯃꯥꯎꯟ ꯏꯁꯀꯨꯜꯗ꯫
ꯎꯝ ꯅꯪ ꯃꯔꯨꯞ ꯌꯥꯝꯕ꯭ꯔꯥ ꯑꯗꯨꯗ꯫ ꯑꯃꯅꯤ ꯇꯤꯟꯅꯕ ꯅꯨꯡꯉꯥꯏꯕ꯭ꯔꯥ ꯃꯔꯨꯞꯁꯤꯡꯗꯣ꯫
ꯅꯨꯉꯥꯏ ꯅꯨꯉꯥꯏ꯫
ꯅꯪꯒꯤ ꯈꯨꯍꯥꯏꯗꯣ ꯅꯨꯡꯉꯥꯏꯇꯦ ꯍꯥꯏꯗꯧ ꯃꯥꯜꯂꯦ꯫
ꯃꯔꯛ ꯃꯔꯛ ꯅꯨꯉꯥꯏꯇꯦ꯫
ꯃꯍꯥꯎꯁꯥꯅꯤ ꯑꯗꯨꯗꯤ ꯅꯪ ꯀꯩꯅꯣꯁꯨ ꯈꯨꯟꯗꯁꯨ ꯑꯃ ꯅꯨꯄꯥ ꯑꯃꯒ ꯌꯥꯝ ꯇꯤꯟꯅꯕ ꯃꯥꯜꯂꯦ ꯖꯪꯖꯥꯡꯕꯨꯡ ꯍꯥꯏꯕꯗꯣ ꯅꯨꯡꯉꯥꯏꯕ꯭ꯔꯥ
ꯌꯥꯝ ꯅꯨꯡꯉꯥꯏꯌꯦ
ꯑ ꯑꯗꯨꯗꯤ ꯌꯥꯝ ꯅꯨꯡꯉꯥꯏꯕ ꯃꯥꯜꯂꯦ ꯍꯣꯏ
ꯎ
ꯎꯝ
ꯅꯪꯗꯤ ꯀ꯭ꯂꯥꯁ ꯇꯦꯟꯗ ꯀ꯭ꯔꯤꯁ ꯀꯨꯗ ꯇꯝꯕ
ꯑꯩꯗꯤ ꯑꯩꯈꯣꯏ ꯀꯩꯅꯣꯗ ꯇꯝꯃꯦ ꯅꯣꯅꯦꯗ ꯅꯣꯅꯦ ꯗꯣꯝꯅꯤꯗ ꯇꯝꯃꯦꯍꯦ ꯗꯣꯃꯤꯅꯤ ꯈꯪꯕ꯭ꯔꯥ ꯗꯣꯅꯤ ꯁ꯭ꯀꯨꯜꯗꯣ
ꯍꯪꯦ ꯍꯪꯦ
ꯈꯪꯉꯝꯅꯦꯕ ꯑꯗꯨꯗ ꯇꯝꯃꯦ
ꯎꯝ
ꯅꯪ ꯑꯉꯥꯡ ꯑꯣꯏꯔꯤꯉꯩꯗ ꯃꯔꯨꯞ ꯌꯥꯝꯕ꯭ꯔꯥ ꯅꯪꯒꯤ ꯅꯣꯏꯒꯤ ꯚꯤꯗꯤꯑꯣꯁꯨ
ꯀꯌꯥꯃꯦ ꯍꯧꯖꯤꯛꯇꯤ ꯂꯩꯇ꯭ꯔꯦ
ꯍꯧꯖꯤꯛꯇꯤ ꯑꯃꯈꯛꯇ ꯂꯩꯕ ꯃꯥꯜꯂꯤꯕꯣ
ꯎꯝ
ꯑꯉꯥꯡ ꯑꯣꯏꯔꯤꯉꯩꯗ ꯅꯨꯡꯉꯥꯏꯕ ꯃꯥꯜꯂꯦꯕꯣ ꯅꯪꯒꯤ ꯐꯣꯇꯣꯁꯨ ꯎꯋꯦ ꯚꯤꯗꯤꯑꯣꯁꯤꯡꯁꯨ ꯎꯋꯦ ꯅꯪꯗꯤ ꯌꯥꯝ ꯅꯨꯡꯉꯥꯏꯕ ꯃꯥꯜꯂꯦꯕꯣ
ꯌꯥꯝ ꯅꯨꯡꯉꯥꯏꯌꯦ ꯍꯧꯖꯤꯛꯇꯤ ꯄꯨꯔꯥ ꯕꯣꯔꯤꯡ
ꯍꯧꯖꯤꯛꯁꯨ ꯍꯧꯖꯤꯛꯇꯤ ꯅꯪ ꯒꯦꯝ ꯁꯥꯟꯅꯕ꯭ꯔꯥ ꯃꯣꯕꯥꯏꯜ ꯂꯤꯖꯦꯜꯒꯨꯝꯕ ꯅꯪ
ꯁꯅꯥꯏꯌꯦ
ꯑꯗꯨꯒꯤ ꯕꯣꯔꯤꯡ ꯑꯣꯏꯗꯕ ꯃꯥꯜꯂꯦꯗ
ꯑꯗꯨꯁꯅ ꯁꯅ ꯖꯤ ꯀꯩꯁꯨ ꯇꯧꯅꯤꯡꯉꯥꯏ ꯂꯩꯇꯦ
ꯑꯗꯨꯅ ꯕꯦꯁ ꯐ꯭ꯔꯦꯟ ꯃꯥꯜꯂꯦꯗ ꯅꯪꯒꯤꯗꯣ ꯃꯔꯨꯞ ꯂꯩꯇꯕꯒꯤ ꯍ ꯐꯥꯒꯤ ꯇꯧꯕꯅꯤꯗ ꯅꯥꯗꯤ ꯅꯥꯗꯦꯀꯣ ꯅꯪ ꯖꯤ ꯍꯧꯖꯤꯛꯀꯥꯟ ꯅꯥꯒꯟꯕ꯭ꯔꯥ ꯅꯥꯗꯦꯀꯣ ꯍꯦꯜꯗꯤ ꯑꯣꯏꯔꯒ ꯂꯩꯀꯣ
ꯎꯝ ꯎꯝ
ꯎꯝ ꯐꯔꯌꯦ ꯑꯗꯨ ꯑꯗꯨꯃꯥꯏꯅ ꯂꯩꯔꯗꯤ
ꯅꯪꯗꯤ
ꯑꯩꯁꯤꯗ ꯑꯗꯨꯝ ꯂꯩꯌꯦ ꯍꯦꯜꯗꯤ ꯑꯣꯏꯌꯦ ꯍꯣꯏ ꯏꯁꯥ ꯅꯨꯡꯉꯥꯏꯌꯦ ꯑꯣ
ꯅꯪꯒꯤ ꯅꯨ ꯄꯥꯗꯤ
ꯑꯩꯒꯤ ꯅꯨꯄꯥꯁꯨ ꯑꯗꯨꯝ ꯍꯦꯜꯗꯤ ꯑꯣꯏꯗ ꯑꯍꯣꯏ ꯍꯣꯔꯦꯟ ꯇꯧꯔꯛꯀꯦꯀꯣ ꯑꯃꯨꯛꯀꯣ
ꯎꯝ
ꯑꯣ ꯑꯣ ꯐꯔꯦ ꯐꯔꯦ